ꯑꯧ ꯇꯥꯏꯌꯦ
ꯍꯥꯏꯔꯣ ꯍꯥꯏꯔꯣ
ꯑꯗꯨꯗꯨꯒ ꯑꯩꯁꯤꯅ ꯐꯣꯟ ꯄꯩꯁꯥꯗꯣ ꯌꯥꯎꯋꯦ ꯍꯥꯏꯕꯁꯦ ꯀꯥꯎꯊꯣꯛꯑꯒ ꯄꯨꯨꯝꯊꯣꯛꯈ꯭ꯔꯦꯗꯅ
ꯑꯩꯁꯦ ꯀꯥꯎꯕꯅꯦꯕ ꯐꯣꯟ ꯄꯩꯁꯥꯗꯣ ꯌꯥꯎꯃꯟꯗꯗꯅ
ꯑꯥ
ꯅꯣꯉꯥꯜꯂꯛꯀꯥꯟꯗꯗꯤ ꯐꯣꯟꯁꯦ ꯃꯦꯠꯄꯗ ꯃꯥꯖꯦ ꯐꯣꯟꯒ ꯑꯝꯇ ꯇꯧꯔꯛꯑꯝꯗꯦ ꯑꯩꯅ ꯈꯜꯂꯦꯕ ꯃꯥꯁꯦ ꯉꯁꯤꯗꯤ ꯃꯤꯁꯀꯣꯜꯒ ꯑꯝꯇ ꯂꯩꯔꯝꯗꯦ ꯈꯜꯂꯦꯕ ꯅꯨꯃꯤꯗꯥꯡꯒꯤ ꯊꯕꯛ ꯍꯦꯛꯇ ꯀꯥꯎꯊꯣꯛꯑꯦꯕ ꯑꯩ ꯇꯨꯝ ꯍꯧꯒꯠꯂꯛꯄꯗ ꯍꯥꯏꯗꯤꯕꯨ ꯑꯣꯏꯔꯁꯨ ꯁꯥꯎꯅꯗꯕꯣꯏ ꯈꯟꯗꯅ ꯑꯗꯨꯝ ꯐꯣꯟ ꯍꯦꯛꯇ ꯇꯧꯁꯤꯂꯦ ꯑ ꯗꯣ ꯁꯥꯎꯅꯈꯤ ꯍꯥꯏꯕꯁꯦ ꯀꯥꯎꯊꯣꯛꯇꯅ ꯐꯣꯟ ꯇꯧꯁꯜꯂꯦ ꯑꯗꯒꯤ ꯅꯪ ꯅꯥꯔꯗꯤ ꯑꯩꯉꯣꯟꯗ ꯀꯦꯁꯟꯅꯔꯛꯀꯅꯤꯅꯦ ꯃꯤ ꯃꯤꯅꯔꯥ ꯀꯦꯝ ꯈꯪꯗꯕ ꯀꯥꯏ ꯇꯧꯗꯅꯅꯦ
ꯎꯝ
ꯁꯤ ꯐꯣꯟꯁꯦ ꯄꯩꯁꯥꯁꯦ ꯃꯥꯅ ꯍꯥꯞꯄꯤꯔꯛꯏꯅꯦ ꯑꯩꯒꯤ ꯅꯦꯠ ꯂꯣꯏꯒ꯭ꯔꯅꯦꯕ ꯉꯁꯤꯖꯦ ꯁꯤꯗꯤ ꯅꯪꯒ ꯋꯥꯔꯤ ꯁꯥꯅꯕꯗ ꯅꯦꯠꯁꯦ ꯂꯣꯏ ꯂꯣꯏꯔꯦ
ꯎꯝ
ꯍꯥꯏꯕ ꯑꯗꯨꯒꯤ ꯅꯥꯏꯟꯇꯤꯟ ꯄꯤꯔꯛꯑꯒꯦ ꯌꯦ
ꯁꯔꯦ ꯑꯗꯨ ꯑꯩꯉꯣꯟꯗ ꯄꯩꯁꯥ ꯀꯦꯝ ꯐꯪꯁꯨ ꯐꯪꯗꯕꯤꯗꯌꯦ ꯃꯥꯅ ꯍꯥꯏꯕ
ꯐꯣꯟ ꯂꯥꯛꯑꯦ ꯑꯩꯈꯣꯏ ꯃꯥꯁꯦ ꯀꯃꯥꯏ ꯇꯧꯅꯤ
ꯐ꯭ꯔꯛ ꯇꯥꯔꯣꯏꯗ꯭ꯔꯣ ꯑꯗꯨꯗꯤ ꯄꯥꯏꯔꯨꯔꯅꯨ ꯌꯥꯔꯦ ꯑ ꯁꯤ ꯀꯣꯜꯁꯤꯃ ꯂꯣꯏꯕ ꯇꯧꯔꯣ
ꯎꯝ ꯅꯪꯒꯤ ꯇꯥꯛꯁꯇꯣ ꯃꯁꯤꯡ ꯀꯌꯥ ꯁꯨꯔꯒꯦ
ꯇ꯭ꯋꯦꯟꯇꯤ ꯋꯥꯟ
ꯇ꯭ꯋꯦꯟꯇꯤꯋꯥꯟ ꯁꯨꯔꯁꯨ ꯌꯥꯕ꯭ꯔꯣ
ꯀꯩꯅꯣ ꯊꯔꯇꯤꯅꯦ ꯇꯧꯗꯣꯏꯗꯣ
ꯑꯩꯗꯤ ꯀꯩꯅꯣꯅꯦ ꯈꯜꯂꯤꯅꯦ ꯇꯣꯏꯟꯇꯤꯔꯛ ꯈꯛꯇꯅꯦ ꯈꯜꯂꯤꯅꯦ ꯑꯩꯗꯤ ꯀꯩꯅꯣ ꯈꯛꯇ ꯁꯨꯔꯤꯌꯦ ꯎꯝ ꯐꯤꯞꯇꯤꯟ ꯁꯤ ꯁꯤꯛꯁꯇꯤꯟ ꯈꯛꯇ
ꯏꯆꯦꯅ ꯉꯁꯤ ꯑꯩꯉꯣꯟꯗ ꯇꯧꯔꯛꯄ ꯀꯌꯥ ꯁꯨꯔꯒꯦ
ꯁꯤꯒ ꯃꯉꯥꯔꯛꯂ ꯇꯔꯨꯛꯂꯛꯂ ꯁꯨꯔꯝꯃꯅꯤ
ꯌꯥꯔꯗꯤ ꯗꯨꯝ ꯇꯧꯁꯤꯜꯂꯣ ꯃꯤ ꯑꯃꯗ ꯀꯣꯜ ꯇꯔꯨꯛ ꯇꯔꯦꯠ ꯁꯨꯔꯗꯤ ꯌꯥ ꯃꯥꯜꯂꯦ
ꯑꯩꯉꯣꯟ ꯇꯧꯕ
ꯑꯧ
ꯑꯩ ꯆꯦ ꯇꯔꯦꯠ ꯂꯛꯅꯦ ꯇꯧꯔꯤꯗꯣ ꯖꯦꯔꯣ ꯆꯠꯄ ꯑꯍꯨꯝꯃ ꯂꯩꯔꯦꯗꯅ ꯆꯠꯇꯕ ꯃꯔꯤꯑꯝꯒ ꯍꯧꯖꯤꯛ ꯁꯥꯟꯅꯈꯤꯕꯗꯣ ꯑꯩꯅ ꯏꯍꯥꯟ ꯍꯥꯟ ꯇꯧꯔꯛꯄꯗꯣ ꯑꯗꯨꯗꯨꯒ ꯇꯔꯦꯠ ꯁꯨꯔꯦꯅ ꯑꯩꯁꯨ ꯍꯣꯏ ꯃꯥ ꯐꯣꯟ ꯇꯧꯔꯛꯑꯦ
ꯏꯃꯥꯗꯤ ꯀꯣꯟꯅ ꯄꯥꯏꯒꯅꯤ
ꯉꯔꯥꯡꯁꯨ ꯈꯠꯅꯩꯅꯦ ꯈꯪꯉꯕ꯭ꯔꯥ ꯑꯩꯗꯤ ꯄꯦꯜꯕꯅꯤ
ꯅꯪ ꯊꯣꯡꯒ ꯂꯣꯟꯖꯤꯜꯂ ꯂꯩꯔꯝꯃꯤꯅꯦ
ꯄꯨꯟꯁꯤꯁꯦ ꯄꯦꯟꯗꯕꯅ ꯄꯤꯛ ꯊꯜꯂꯦ
ꯏꯟꯖꯥꯡꯁꯦ ꯉꯥꯔꯤ ꯊꯥꯛꯍꯧꯗ꯭ꯔꯦ ꯊꯥꯛꯑꯔꯣꯏꯁꯤꯔꯥ ꯈꯪꯗꯦ ꯑ
ꯁꯥꯎꯔꯣꯏꯍꯦ
ꯃꯨꯜꯂꯦ ꯃꯨꯜꯂꯥ ꯀꯥꯟꯁꯤꯗꯤ ꯊꯥꯛꯀꯗ꯭ꯔꯣ
ꯊꯥꯎꯔꯅꯨ ꯌꯥꯔꯦ
ꯂꯧꯔꯥ ꯊꯥꯛꯁꯤꯔ
ꯅꯠꯇ꯭ꯔꯒ ꯃꯣꯔꯣꯛ ꯃꯦꯠꯄꯩ ꯃꯍꯤ ꯊꯥꯛ ꯑꯣ
ꯊꯥꯛ ꯑꯔꯣꯏ ꯑꯩꯈꯣꯏ ꯃꯥꯁꯦ ꯀꯩꯗꯧꯔꯕꯅꯣ ꯍꯥꯏꯖꯤꯟ ꯍꯖꯤꯟ ꯇꯧꯔꯛꯏ ꯁꯤꯕꯣ
ꯑꯔꯨꯕ ꯑꯣꯏ ꯖꯠꯂꯣ
ꯄꯥꯏꯔꯣꯏ ꯄꯥꯏꯔꯣꯏ ꯑꯔꯨꯕ ꯑꯣꯏꯔꯁꯨ ꯃꯤꯅꯤꯠ ꯃꯤꯅꯤꯠ ꯇꯔꯦꯠꯃꯨꯛ ꯈꯛꯇ ꯉꯥꯏꯔꯦ
ꯈꯪꯗꯦꯗ ꯉꯥꯡꯊꯣꯛ ꯎꯔꯒꯁꯨ ꯄꯦꯟꯗꯦꯗꯣ
ꯃꯥꯅꯦ ꯃꯥꯅꯦ
ꯍꯥꯏꯗꯤ ꯅꯨꯡꯉꯥꯏ ꯇꯦꯕ ꯃꯣꯏꯅꯁꯨ ꯐꯍꯟꯅꯤꯡꯗꯅ ꯑꯦ ꯑꯩꯈꯣꯏ ꯏꯃꯥꯁꯨ ꯇꯧꯁꯤꯜ ꯂꯛꯏꯅꯦ ꯍꯟꯖꯤꯟ ꯍꯟꯖꯤꯟ
ꯑꯩꯈꯣꯏ ꯃꯥꯁꯨ ꯇꯧꯁꯤꯜꯂꯛꯑꯦ
ꯄꯦꯟꯗꯕꯒꯤ ꯍꯟꯖꯤꯟ ꯃꯆꯥꯗ ꯐꯍꯟꯅꯤꯡꯗꯅꯕꯨꯗꯤ ꯉꯥꯡꯉꯤꯕ ꯑꯩꯈꯣꯏꯅꯁꯨ ꯁꯣꯝꯗ ꯉꯝꯗꯕꯒꯤꯕꯨꯗꯤ ꯄꯦꯟꯗ꯭꯭ꯔꯤꯕ
ꯄꯩꯁꯥ ꯐꯪꯉꯥꯕ꯭ꯔꯥ ꯑꯩꯅ ꯄꯩꯁꯥ ꯐꯪꯉꯦ ꯐꯣꯟ ꯄꯩꯁꯥ ꯍꯥꯞꯄꯦ ꯍꯥꯏꯔꯨꯔꯦ ꯍꯔꯥꯎ ꯍꯔꯥꯎ ꯐꯣꯟꯁꯦ ꯇꯧꯔꯨꯕꯅꯤꯗ ꯀꯞꯄꯒ ꯑꯣꯏꯅ ꯊꯝꯃꯦꯗꯅ ꯐꯣꯟꯁꯦ ꯃꯤ ꯐꯠꯇꯕꯔꯣ ꯋꯥꯔꯤ ꯁꯅꯥ ꯕꯤꯌꯨꯀꯣ ꯌꯦ ꯃꯥꯒꯤ ꯑꯗꯨꯒꯨꯝꯕ ꯋꯉꯥꯡ ꯁꯉꯥꯡꯗꯣ
ꯑꯩꯅ ꯍꯥꯏꯌꯨ ꯍꯥꯏꯔꯦ ꯅꯣꯏ ꯃꯥ ꯑꯗꯣ ꯃꯥ ꯑꯩꯉꯣꯟꯗ ꯃꯊꯥ ꯀꯩꯝ ꯁꯥꯍꯜꯂꯛꯈꯤꯅꯣ ꯑꯩ ꯑꯗꯨꯒꯤꯁꯨ ꯆꯪꯗꯦ ꯀꯩꯌꯤꯝꯇ ꯆꯪꯗꯦ ꯃꯇꯝ ꯌꯥꯝ ꯋꯥꯠꯂꯤ ꯑꯗꯨꯒꯤ ꯀꯣꯟꯅ ꯍꯌꯦꯡ ꯋꯥꯏ ꯈꯟꯅꯖꯦꯅ ꯍꯥꯏꯌꯦ
ꯍꯣꯏ ꯍꯥꯏꯔꯤꯅꯦ ꯑꯩꯅ
ꯑꯗꯨꯃꯥꯏ ꯑꯣꯏ ꯍꯥꯏꯌꯣ ꯍꯥꯏꯕ
ꯗꯦ ꯑꯩꯉꯣꯟꯗ ꯀꯣꯛ ꯁꯥꯍꯜꯂꯛꯀꯅꯨ ꯑꯗꯨꯗꯣ ꯍꯧꯖꯤꯛꯅꯪ ꯉꯣꯟꯗ ꯌꯨꯝꯀꯩ ꯄꯥꯜꯂꯣ ꯍꯥꯏꯕ ꯅꯠꯇꯦ ꯃꯥꯒ ꯋꯥꯔꯤ ꯂꯥꯞꯊꯣꯛꯅꯧ ꯍꯥꯏꯌꯦ ꯑꯩꯅ ꯍꯥꯏꯔꯦ ꯅꯣꯏꯅ ꯃꯥ ꯄꯥꯝꯗ꯭ꯔꯤꯗꯣ ꯀꯩ ꯃꯔꯝꯒꯤꯅꯣ ꯏꯃꯥ ꯍꯣꯏ ꯄꯥꯝꯗꯦ ꯂꯩꯕ ꯅꯨꯡꯉꯥꯏꯔꯣꯏ ꯍꯥꯏꯔꯤꯕ
ꯃꯃꯥ ꯍꯣꯏꯒ ꯂꯩꯗꯧ ꯅꯠꯇꯦ ꯍꯥꯏꯌꯣ
ꯑꯗꯨꯗꯤ ꯑꯥ ꯇꯔꯥ ꯔꯛ ꯆꯦꯜꯂꯁꯨ ꯀꯨꯟꯂꯛ ꯆꯦꯜꯂꯁꯨ ꯁꯨꯛꯄꯤ ꯄꯤꯔꯣꯏ ꯍꯥꯏꯔꯤꯌꯦ
ꯊꯤꯜꯍꯜ ꯂꯛꯑꯣꯏ
ꯐꯣꯟ ꯇꯧꯔꯒ ꯍꯥꯏꯒꯦꯌꯦ
ꯍꯩꯃ ꯀꯩꯅꯣ ꯑꯈꯣꯏ ꯕꯥ ꯑꯃꯨꯛ ꯇꯧꯔꯛꯑꯦ ꯑꯩ ꯑꯁ ꯀꯩꯗꯧꯔꯥ ꯖꯥꯠꯅꯣ ꯑꯩꯈꯣꯏ ꯃꯥ ꯃꯨꯛ ꯇꯧꯔꯛꯑꯦ ꯑꯈꯣꯏ ꯕꯥ ꯃꯨꯛ ꯇꯧꯔꯛꯑꯦ
ꯍꯩꯏꯃ ꯊꯃꯒꯦ ꯍꯥꯏꯔꯣ
ꯃꯤꯅꯤꯠꯁꯤ ꯀꯌꯥ ꯁꯨꯔꯖꯥꯠꯅꯣ
ꯐꯥꯏꯚ ꯁꯨꯔꯦ ꯑꯩꯈꯣꯏꯁꯨ ꯍꯟꯖꯤꯟ ꯍꯟꯖꯤꯟ ꯇꯧꯔꯛꯏꯅ
ꯐꯣꯝ ꯃꯦꯟꯕꯩ ꯑꯣꯏꯖꯥꯠꯂꯣ ꯅꯣꯏꯁꯨ ꯃꯦꯜꯂꯤ ꯖꯥꯥꯠꯂꯣ
ꯑꯩꯗꯤ ꯐꯣꯟ ꯀꯛꯊꯠꯈ꯭ꯔꯦ ꯆꯤꯜꯂꯤ ꯍꯥꯏꯕꯗꯣ ꯈꯪꯍꯟꯅꯕ
ꯀꯔꯤ ꯇꯧꯔꯕꯅꯣ ꯈꯪꯗꯦ ꯐꯣꯟꯁꯦ ꯍꯦꯛꯇ
ꯑꯩꯅ ꯍꯥꯏꯕ
ꯎꯝ
ꯃꯉꯣꯟꯗ ꯐꯣꯟ ꯇꯧꯔ ꯍꯥꯏꯒꯦ ꯑꯩꯅ ꯍꯥꯏꯌꯣ ꯃꯉꯣꯟꯗ ꯀꯔꯤ ꯍꯥꯏꯔꯛꯀꯦꯗꯨ ꯌꯦꯡꯉꯣ ꯃꯉꯣꯟꯗ ꯉꯥꯡꯅꯔꯣ ꯑꯩꯉꯣꯟꯗ ꯍꯥꯏꯔꯛꯑꯅꯨ ꯍꯥꯏꯕ ꯑꯩꯗꯣ ꯀꯣꯛꯇꯨ ꯁꯥꯃꯟꯗꯅꯅꯦ ꯑꯃ ꯈꯪꯗꯦ ꯃꯤꯅ ꯉꯥꯡ ꯁꯛꯄꯒꯁꯦ ꯈꯣꯢꯗꯧ ꯄꯪꯁꯥꯎꯗ ꯁꯥꯎꯅꯤꯡꯕꯤꯗꯣ ꯀꯔꯤꯝ ꯍꯥꯏꯔꯛꯇ꯭ꯔꯒꯁꯨ ꯑꯗꯨ ꯑꯣꯏꯔꯕ ꯑꯩꯉꯣꯟꯗ ꯇꯦꯟꯁꯟ ꯌꯥꯝ ꯄꯤꯔꯦꯕ ꯈꯪꯉꯕ ꯑꯗꯒꯤ ꯑꯩꯅ ꯃꯉꯣꯟꯗ ꯋꯥꯔꯤꯁꯥꯅꯧ ꯑꯗꯨ ꯃꯥꯏ ꯅꯝꯕꯔ ꯌꯥꯎꯋꯦ ꯇꯧꯅꯤꯌꯦ
ꯑꯥ
ꯑꯗꯨ ꯅꯣꯏ ꯅꯆꯦꯒꯤ ꯊꯧꯗꯣꯛꯇꯨ ꯇꯥꯅꯤ ꯈꯣꯠꯅꯤ ꯊꯤꯅꯗꯤ ꯉꯥꯡꯉꯣꯏ ꯃꯉꯣꯟꯗ ꯃꯥꯁꯨ ꯏꯆꯥꯒꯨꯝꯕꯅꯤ ꯐꯖꯅ ꯋꯥꯔꯤ ꯁꯥꯅꯤꯒ ꯍꯥꯏꯔꯤꯕ ꯈꯪꯉꯕ ꯑꯩ ꯅꯨꯄꯥꯖꯦ ꯀꯞꯄꯒ ꯐꯣꯟ ꯇꯧꯕ ꯑꯈꯣꯏ ꯃꯥꯅ ꯐꯣꯟ ꯇꯧꯔꯛꯑꯗꯤ ꯗꯤ ꯅꯪ ꯉꯝꯅꯕ ꯉꯥꯡꯅꯧ ꯅꯪꯅ ꯑꯩ ꯅꯨꯡꯁꯤꯔꯦ ꯅꯨꯡꯁꯤꯔꯦ ꯑꯗꯨꯝ ꯍꯥꯏꯌꯨ ꯅꯨꯡꯁꯤꯗ꯭ꯔꯦ ꯅꯨꯡꯁꯤꯗ꯭ꯔꯦ ꯑꯗꯨꯝ ꯍꯥꯏꯌꯨ ꯑꯩ ꯀꯩꯁꯨꯨꯝ ꯑꯀꯥꯏꯕ ꯂꯩꯇꯦꯅ ꯍꯥꯏꯕꯅꯦ ꯑꯩꯅ
ꯇꯥꯗꯦꯗ
ꯈꯪꯗꯦ ꯈꯪꯗꯦ ꯑꯩ ꯌꯥꯝ ꯋꯥꯏ ꯀꯞꯊꯣꯛꯄꯅꯦ ꯑꯗꯨꯒꯤ ꯑꯩꯅ ꯄꯦꯟꯗꯗꯅ ꯀꯞꯄꯁꯤꯗ ꯅꯣꯡꯉꯥꯂꯕ꯭ꯔ ꯅꯨꯃꯤꯠ ꯇꯥꯕ ꯑꯣꯏꯔꯦ
ꯃꯤ ꯃꯊꯥꯁꯦ ꯃꯈꯜ ꯃꯈꯟꯅꯤ ꯃꯥꯟꯅꯗꯦ
ꯍꯣꯏ ꯍꯣꯏ ꯅꯣꯏ ꯁꯥꯏꯀꯣꯂꯣꯖꯤꯁꯇꯣ ꯑꯝꯇ ꯎꯅꯔꯨꯒꯦ ꯇꯧꯕꯅꯦ
ꯑꯝꯇ ꯎꯅꯧ ꯆꯣ ꯁꯥꯏꯀꯣꯂꯣꯖꯤꯁꯇꯣ ꯐ꯭ꯔꯥꯏꯗꯦ
ꯁꯥꯎꯅꯤꯡꯕꯅꯅꯦ ꯚꯦꯀꯦꯁꯟ ꯄꯤꯔꯗꯤ ꯃꯣꯏ ꯂꯥꯛꯑꯣꯏꯗꯅ
ꯍꯣꯏꯅꯦ
ꯊꯋꯥꯏ ꯌꯥꯝꯅ ꯅꯨꯡꯉꯥꯏꯇꯕꯗꯣ ꯑ ꯃꯤꯒ ꯀꯧꯅ ꯉꯥꯡꯅꯅꯤꯡꯗꯦ ꯍꯥꯏꯕ ꯁꯥꯎꯅꯤꯡꯃꯟꯗꯅꯒ ꯇꯦꯟꯁꯟꯁꯦ ꯋꯡ ꯋꯡ ꯋꯡ ꯀꯥꯔꯦ
ꯀꯔꯤꯅꯣ ꯅꯣꯏ ꯃꯥꯅ ꯑꯗꯨ ꯃꯤꯉꯣꯟꯗ ꯍꯥꯏꯕ ꯑꯩꯗꯨꯁꯨ ꯃꯤꯗꯨꯅꯁꯨ ꯅꯨꯡꯉꯥꯏꯕ ꯍꯧꯅꯗꯦ
ꯍꯣꯏ ꯃꯥ ꯇꯧꯗꯤ ꯇꯧꯗꯦꯕ ꯑꯩ ꯅꯨꯄꯥꯗꯨꯗ ꯍꯥꯏ ꯑꯗꯨ ꯃꯥ ꯅꯉꯣꯟꯗ ꯐꯣꯟ ꯇꯧꯅꯤ ꯍꯥꯏꯕꯅꯤ ꯋꯥꯔꯤ ꯁꯥꯟꯅꯧ ꯀꯔꯤ ꯍꯥꯏꯔꯛꯀꯦ ꯌꯦꯡꯉꯨ ꯗꯣꯡ ꯗꯣꯡ ꯉꯥꯡꯕ ꯇꯝꯃꯨ ꯈꯪꯉꯕ꯭ꯔ ꯑꯗꯨ ꯃꯥꯅ ꯍꯥꯏꯔ ꯑꯗꯨꯝ ꯆꯨꯝꯕ ꯅꯣꯏ ꯃꯥꯅ ꯍꯥꯏꯔꯛꯑꯦ ꯋꯥꯍꯩ ꯈꯨꯗꯤꯡꯒꯤ ꯑꯩꯕꯨ ꯈꯨꯝꯃ ꯈꯠꯅ ꯂꯩꯒꯗ꯭ꯔꯣ ꯑꯗꯨ ꯅꯪ ꯑꯩꯅ ꯃꯥꯅ ꯐꯣꯟ ꯇꯧ ꯍꯥꯏꯗꯨ ꯑꯗꯨꯏꯁꯨ ꯃꯇꯥꯡ ꯃꯇꯝ ꯂꯥꯛꯈꯤꯅꯤ ꯑꯩ ꯍꯧꯖꯤꯛ ꯃꯇꯤꯛ ꯆꯥꯕꯁꯨ ꯅꯠꯇ꯭ꯔꯤ ꯑꯗꯨꯅ ꯍꯥꯏꯔꯨꯕꯗ ꯎꯁꯤꯠꯇꯦꯅ ꯈꯟꯈꯤꯅꯤ ꯑꯗꯨꯗ ꯊꯣꯛꯂꯛꯇꯧꯕ ꯃꯌꯥꯝꯗꯣ ꯅꯪ ꯂꯣꯏꯅ ꯊꯦꯡꯅ ꯉꯝꯃꯗꯣꯏꯔ ꯁꯤꯗꯤ ꯍꯧꯕꯗ ꯉꯥꯏꯔꯤ ꯌꯥꯅꯕ ꯅꯨꯡꯁꯤꯅꯕꯗ ꯌꯥꯅꯕꯗꯤ ꯈꯔ ꯈꯛꯇꯅꯤ ꯌꯥꯅꯗꯕ ꯃꯌꯥꯝ ꯊꯦꯡꯅꯔꯤꯁꯤꯅ ꯀꯃꯥꯏꯅ ꯇꯧꯕ ꯅꯪ ꯑꯗꯨ ꯊꯦꯡꯅ ꯉꯝꯃꯔꯣꯏ ꯍꯥꯏꯔ ꯅꯪ ꯄꯠ ꯀꯛꯊꯠꯂꯛꯏꯗꯣ ꯅꯪ ꯑꯩ ꯅꯨꯡꯉꯥꯏ
ꯑꯩꯈꯣꯏ ꯕꯥ ꯁꯤ ꯀꯔꯤ ꯇꯧꯔꯕꯅꯣ ꯑꯁꯤ ꯐꯣꯟꯁꯦ ꯄꯥꯏꯔ ꯀꯥꯟꯗ ꯃꯔꯨ ꯑꯣꯏꯕ ꯕꯣꯔꯝꯗ꯭ꯔꯗꯤ ꯑꯩꯁꯦ ꯁꯥꯎꯅꯤꯡꯗꯣꯏꯅꯦꯕ
ꯍꯤ ꯍꯤ ꯍꯤ
ꯃꯔꯨ ꯐꯅꯌꯥꯝ ꯑꯣꯏꯕ ꯑꯣꯏꯔꯁꯨ ꯃꯤꯅꯤꯠ ꯇꯔꯥꯗꯤ ꯉꯥꯏꯖꯅꯤꯗ
ꯃꯔꯨ ꯌꯥꯝ ꯌꯥꯝ ꯑꯔꯨꯕ ꯑꯣꯏꯔꯁꯨ ꯃꯤꯅꯤꯠ ꯑꯅꯤ ꯑꯍꯨꯝ ꯃꯥꯏꯅ ꯉꯥꯏꯖꯔꯅꯤ ꯍꯥꯏꯕ
ꯃꯥ ꯐꯣꯟ ꯇꯧꯅꯤ ꯍꯥꯏꯔꯦ ꯈꯪꯉꯕ ꯑꯩꯅ ꯇꯧ ꯇꯧꯔ ꯍꯥꯏꯒꯣ ꯍꯥꯏꯕ ꯑꯗꯣ ꯃꯤ ꯂꯥꯛꯄꯗꯒꯩ ꯐꯣꯟꯗꯣ ꯀꯛꯊꯠꯈ꯭ꯔꯦꯕ ꯅꯪ ꯂꯩꯕꯗ ꯅꯨꯡꯉꯥꯏꯔꯣꯏ ꯍꯥꯏꯕꯅꯦ ꯍꯥꯏ ꯑꯥꯗ ꯈꯣꯏꯅ ꯎꯔꯣꯏꯗꯕ ꯃꯐꯝꯗ ꯂꯩꯔꯨꯆꯣ ꯍꯥꯏ ꯑꯩꯅ ꯎꯔꯣꯏꯗꯕ ꯃꯐꯝꯗ ꯂꯩꯕꯗ ꯅꯤꯁꯥ ꯄꯁꯥ ꯆꯥꯔꯒ ꯑꯩꯒ ꯃꯣꯠ ꯆꯥꯅꯗꯕꯤ ꯂꯩꯕꯗꯨꯒ ꯅꯛꯅ ꯂꯩꯒꯦꯔꯥ ꯀꯩꯅꯣ ꯇꯧ ꯂꯩꯒꯦꯔꯥ ꯃꯣꯠ ꯆꯥꯟꯅꯅ ꯂꯩꯕꯗꯨ ꯀꯅꯥꯅ ꯍꯦꯟꯅ ꯐꯒꯦꯅ ꯍꯥꯏꯕ ꯉꯔꯥꯡꯁꯦ ꯑꯩ ꯌꯝ ꯑꯗꯨꯃꯥꯏꯅ ꯈꯨꯝꯗꯕꯅꯦꯕ ꯈꯨꯝꯗꯕ ꯍꯥꯏꯕꯗꯤ ꯑꯗꯨꯃꯥꯏꯅ ꯍꯥꯏꯗꯤ ꯅꯨꯄꯥꯒꯤ ꯃꯔꯝ ꯀꯩꯁꯨ ꯂꯩꯇꯕ ꯃꯔꯝꯅꯤ ꯃꯔꯝꯕꯨꯗꯤ ꯑꯗꯨꯃꯥꯏꯅꯒ ꯉꯥꯡꯅꯕꯗꯣ ꯑꯝꯛꯇ ꯇꯧꯗꯕꯅꯦꯕ ꯑꯗꯨꯑꯣꯏꯁꯨ ꯑꯃ ꯉꯥꯡꯕꯁꯦ ꯍꯦꯟꯃꯜꯂꯛꯇꯅꯅꯦ
ꯀꯣꯏ
ꯑꯣ ꯑꯁ ꯑꯩ ꯁꯤꯔꯦ ꯖꯤꯔꯥ ꯀꯥꯏ ꯏꯊꯟꯗ ꯈꯟꯕꯗꯣ
ꯍꯦꯔꯥ
ꯉꯝꯅꯤ ꯍꯥꯏꯕ ꯑꯗꯩ ꯅꯨꯄꯥꯁꯤꯅ ꯑꯃꯨꯛ ꯑꯁ ꯈꯪꯗꯦ ꯃꯥꯁꯨ ꯑꯃ ꯑꯩꯅ ꯑꯗꯨꯝ ꯍꯥꯏꯗꯨꯒꯤ ꯃꯉꯣꯟꯁꯨ ꯇꯦꯟꯁꯟ ꯂꯩꯕꯅꯤꯅꯅꯦ ꯃꯥ ꯁꯥꯎꯅꯤꯡꯕꯗꯣ ꯑꯗꯣ ꯃꯥꯅ ꯑꯃꯨꯛ ꯐꯪꯈꯤꯗꯧꯔ ꯍꯥꯏꯔꯤ ꯅꯣꯏ ꯃꯥꯁꯦ ꯐꯣꯟ ꯄꯥꯏꯈꯠꯀꯦꯅ ꯉꯥꯏꯔ ꯍꯧꯖꯤꯛꯐꯥꯎ ꯁꯨꯛꯇꯧ ꯇꯧꯔꯛꯇ꯭ꯔꯤꯁꯦ ꯀꯩꯒꯤꯅꯣ ꯑꯩ ꯄꯥꯏꯈꯠꯂꯒ ꯋꯥꯔꯤ ꯐꯖꯅ ꯁꯥꯟꯅꯒꯦꯅ ꯉꯥꯏꯔꯒ ꯈꯪꯗꯦꯗ ꯅꯨꯡꯁꯤꯔꯣꯏꯒꯦꯁꯨ ꯉꯝꯗꯦ ꯑꯗꯩ ꯈꯨꯗꯛꯇ ꯀꯥꯏꯅꯧ ꯍꯥꯏ ꯉꯝꯗꯦ
ꯈꯪꯗꯦꯗ ꯇꯧꯔꯤꯁꯦ ꯅꯣꯡꯗꯝ
ꯑꯗꯨꯕꯨꯗꯤ ꯈꯪ ꯇꯦ ꯅꯨꯡꯁꯤꯕ ꯍꯥꯏꯁꯦ ꯁꯨꯃꯥꯏꯅ ꯇꯧ ꯃꯥꯜꯂꯦ ꯑꯩꯅ ꯍꯥꯏꯕ ꯅꯪꯒ ꯑꯩꯒ ꯊꯦꯡꯅꯩꯖꯦ ꯅꯪ ꯄꯥꯞꯇꯤ ꯆꯦꯜꯂꯦ ꯍꯥꯏꯕ
ꯈꯪꯗꯦ ꯄꯨꯟꯁꯤꯁꯦ ꯅꯨꯡꯉꯥꯏꯇꯦ ꯑꯗꯨꯅꯤ ꯅꯪꯒꯤꯗꯣ
ꯈꯪꯗ꯭ꯔꯦ ꯄꯨꯟꯁꯤꯁꯦ ꯅꯨꯡꯉꯥꯏꯇꯦ ꯑꯁꯦꯡꯕꯩꯁꯨ ꯑꯩꯅ ꯉꯔꯥꯡ ꯁꯇꯦꯇꯁ ꯊꯝꯕꯗꯨꯗ ꯑꯩꯉꯣꯟꯗ ꯍꯥꯏꯔꯤꯔ ꯑꯦ ꯃꯥꯅ ꯑꯩꯅ ꯂꯣꯏꯅꯃꯛꯇꯅꯤ ꯍꯥꯏꯕ
ꯈꯪꯗ꯭ꯔꯦꯗ ꯑꯁ ꯊꯕꯛ ꯑꯝꯇ ꯁꯁꯠꯇꯧꯔꯗꯤ ꯐꯗꯧꯅꯤ
ꯍꯣꯏ ꯍꯣꯏ
ꯊꯋꯥꯏꯁꯦ ꯄ꯭ꯔꯣꯛ ꯄ꯭ꯔꯣꯛ ꯄ꯭ꯔꯣꯛ ꯆꯥꯛꯑꯦꯕ
ꯊꯕꯛ ꯑꯃ ꯊꯥꯖ ꯇꯧꯅꯕ ꯇꯧ ꯊꯕꯛ ꯅꯣꯝꯕ ꯈꯔ ꯌꯥꯝ ꯊꯥꯎ ꯊꯥꯗꯤ ꯊꯥꯔꯤꯕ ꯅꯠꯇ꯭ꯔꯣ
ꯊꯥꯔꯤ ꯑꯦꯁ ꯑꯦꯁ ꯁꯤꯒꯨꯝꯕ ꯑꯗꯨꯒꯩꯡꯕ ꯈꯔ ꯊꯥꯔꯤ
ꯊꯕꯛꯇꯨꯃ ꯇꯧꯖꯈ꯭ꯔꯗꯤ ꯈꯔ ꯐꯩꯗꯅ
ꯀꯦꯝ ꯈꯟꯗ꯭ꯔꯦꯗꯗꯤ ꯑꯩ ꯀꯦꯝ ꯈꯜꯂꯛꯔꯣꯏ ꯑꯩꯅ ꯑꯩ ꯂꯥꯏꯔꯤꯛ ꯇꯝꯃꯒ ꯇꯣꯛꯀꯗꯕꯅꯤꯀꯣꯅ ꯍꯥꯏꯕ ꯇꯣꯛꯄ ꯌꯥꯔꯣꯏꯌꯦ ꯂꯣꯏꯅꯕ ꯇꯝꯒꯗꯕꯅꯦꯌꯦ ꯂꯥꯏꯔꯤꯛ ꯇꯝꯕ ꯌꯥꯝ ꯄꯥꯝꯖꯕ ꯑꯣꯏꯕꯅꯦꯕ ꯃꯥꯁꯦ
ꯑꯗꯨ ꯃꯥꯅ ꯇꯣꯛꯈ꯭ꯔꯤꯕ
ꯍꯣꯏ ꯃꯥꯗꯤ ꯃꯁꯥꯏ ꯈꯔ ꯑꯗꯨꯝ ꯁꯣꯟꯖꯕꯤ ꯑꯣꯏꯕ ꯑꯗꯨ ꯃꯥꯅ ꯑꯣꯏꯅꯕ ꯇꯝꯒꯗꯕꯅꯤ ꯃꯍꯩ ꯆꯥꯅꯕ ꯇꯝꯒꯗꯕꯅꯤ ꯑꯩꯅ ꯇꯝꯍꯟꯒꯅꯤꯒ ꯍꯥꯏꯔꯤꯌꯦ ꯑꯃ ꯇꯝꯍꯟꯕꯤꯗ꯭ꯔꯁꯨ ꯇꯝꯍꯟꯕꯤꯔꯛ ꯀꯅꯤ ꯀ ꯍꯥꯏ ꯈꯪꯗꯦꯅꯦ ꯆꯥꯎꯊꯣꯛꯆꯕꯤꯗꯣ ꯎꯝ ꯑꯩ ꯀꯥꯗꯒꯤ ꯄꯣꯠꯆꯩ ꯂꯣꯏꯅ ꯄꯨꯊꯔ ꯂꯥꯛꯀꯅꯤ ꯆꯩꯅꯤꯕ ꯊꯕꯛ ꯌꯥꯝ ꯇꯧꯒꯅꯤꯨꯀꯣ ꯍꯥꯏꯔꯤ ꯐ ꯐꯔꯦ ꯑꯗꯨꯗꯤ ꯅꯪ ꯏꯃꯥꯗ ꯐꯣꯟ ꯇꯧ ꯊꯣꯛ ꯍꯥꯏꯗꯤ ꯇꯧꯔꯒꯦ ꯀꯔꯤ ꯉꯔꯥꯡ ꯆꯦꯔꯕꯤꯅ ꯇꯔꯥꯒ ꯈꯔ ꯍꯦꯟꯕꯗ ꯃꯨꯠ ꯀꯥꯛꯈꯤꯗ
ꯑꯣ ꯑꯗꯨꯗꯤ ꯑꯩꯖꯨ ꯀꯛꯑꯒꯦ
ꯍꯣꯏ ꯍꯣꯏ ꯌꯧꯕꯨꯗꯤ ꯌꯧꯔꯦ ꯀꯛꯈ꯭ꯔꯅꯤ ꯃꯊꯟꯇ
ꯎꯝ ꯀꯛꯍꯟꯒꯔꯒꯦꯕ ꯈꯪꯗꯦ ꯐꯣꯟꯁꯦ ꯍꯧꯖꯤꯛꯁꯨ ꯇꯧꯔꯛꯏ ꯇꯧꯔꯛꯏꯗꯤ ꯏꯞꯄ ꯂꯩꯇꯦ ꯃꯣꯏ